ꯎꯝ ꯍꯜꯂꯣ
ꯑ ꯀꯦꯗꯧꯔꯤꯅꯣ
ꯁ ꯇꯕꯗꯦ
ꯇꯧꯅ ꯑꯃꯗꯤ
ꯎꯝ ꯆ ꯆꯈ꯭ꯔꯦ ꯌꯥꯝ
ꯍꯣꯏ ꯆꯥꯔꯦ ꯅꯪꯗꯤ
ꯍꯣꯏ ꯆꯥꯈ꯭ꯔꯦ
ꯀꯔꯤ ꯌꯦꯟꯁꯥꯡ ꯆꯥꯕꯅꯣ
ꯑꯩꯈꯣꯏꯗꯣ ꯏꯔꯣꯟꯕ
ꯑꯣ ꯉꯥꯁꯨ ꯆꯥꯕ꯭ꯔꯣ
ꯍꯥꯥ
ꯉꯥꯁꯨ ꯆꯥꯕ꯭ꯔꯥ
ꯑ
ꯎꯝ
ꯍꯣꯏ
ꯁꯦꯡ ꯃꯔ ꯑꯣꯏꯔꯝꯒꯅꯦꯕ ꯕꯤꯖꯟꯅꯅꯥꯔꯅꯤꯕꯀ
ꯀꯔꯤꯒꯤꯅꯣꯄ꯭ꯔꯣ
ꯅꯪ ꯉꯥ ꯆꯥꯕꯒꯤ
ꯑꯗꯨ ꯀꯔꯤ ꯅꯣꯛ ꯅꯨꯡꯉꯥꯏ ꯂꯩꯕ꯭ꯔꯅꯦ
ꯑꯗꯨ ꯅꯪ ꯍꯩꯕꯤꯗꯦꯅ ꯑꯗꯨꯗ ꯑꯩꯅ ꯍꯥꯟꯅ ꯈꯪꯕꯒꯤ ꯅꯣꯠꯅꯤ ꯑꯩꯅ ꯍꯥꯟꯅ ꯈꯪꯕꯒꯤ ꯅꯤꯡꯕ ꯋꯥꯅꯤꯅ ꯑꯣ ꯐꯪꯒꯤ ꯄꯪꯇꯥꯎ ꯇꯧꯅꯣꯏꯍꯦ ꯃꯤ ꯅꯨꯡꯉꯥꯏꯅ ꯂꯩꯁꯤꯗ
ꯉꯁꯤ ꯑꯩ ꯌꯥꯝ ꯅꯨꯡꯉꯥꯏꯇꯕ ꯃꯥꯜꯂꯕꯀꯣ ꯉꯁꯤ ꯑꯩ ꯌꯥꯝ ꯅꯨꯡꯉꯥꯏꯇꯕ ꯑꯃ ꯂꯩꯌꯦꯕ
ꯀꯔꯤꯒꯤꯦ
ꯉꯁꯥꯏ ꯅꯣꯡ ꯆꯨꯔꯒ ꯇꯨꯝꯃꯒ ꯂꯩꯕ
ꯑ
ꯅꯣꯡꯆꯨꯒ ꯇꯨꯝꯃ ꯍꯧꯒꯠꯄ ꯇꯟꯕꯀꯣ ꯇꯨꯝꯃ ꯂꯩꯕ ꯃꯗꯠ ꯐꯃꯨꯡꯅ ꯏꯇꯥꯎꯗꯎꯁꯨ ꯇꯨꯝꯍꯟꯈ꯭ꯔꯦ ꯍꯧꯒꯠꯂꯒ ꯆꯠꯈ꯭ꯔꯣ ꯍꯥꯏꯕ
ꯎꯝ ꯐꯠꯇꯦ
ꯑꯩꯒꯤ ꯁꯥꯎꯅꯤꯡꯗꯅꯕꯀꯣ
ꯅꯪ ꯋꯥꯔꯤ ꯂꯤꯔꯣꯅꯦ ꯀꯔꯤ ꯇꯧꯕ꯭ꯔꯥ ꯉꯁꯦ
ꯉꯁꯤꯁꯦ ꯀꯩ ꯇꯧꯅꯤꯡꯉꯥꯏꯁꯨ ꯂꯩꯇꯕ ꯑꯗꯨꯒꯤ ꯋꯦꯗꯔꯁꯤꯁꯨ ꯈꯔ ꯐꯩꯌꯦ ꯉꯁꯤꯒꯤ ꯑꯗꯨ ꯇꯧꯅꯤꯡꯉꯥꯏꯁꯨ ꯂꯩꯇ꯭ꯔꯦ ꯊꯕꯛꯁꯦ ꯅꯪꯒꯤꯗꯤ
ꯆꯁ
ꯍꯥ ꯆꯠꯇꯦ꯭ꯔ ꯃꯥꯅꯤꯅꯦ ꯀꯥꯎꯔꯕꯣ
ꯍ ꯑꯗꯨ ꯅꯪꯈꯨꯝꯗꯗꯨꯗ ꯍꯪꯕ
ꯎꯝ ꯆꯠꯇ꯭ꯔꯦ
ꯉꯁꯤ ꯀꯔꯤꯁꯨ ꯇꯧꯗꯦ ꯎꯝ ꯑꯗꯨꯗꯤ ꯀꯔꯤꯒꯤ ꯍꯔꯥꯎꯕ꯭ꯔꯣ ꯅꯪ ꯑꯗꯨꯝ ꯅꯣꯛꯄꯗꯣ
ꯃꯁꯤ ꯐꯃꯨꯡꯒ ꯈꯠꯅꯕ
ꯑꯗꯨꯒꯤꯔ ꯅꯪ ꯁ꯭ꯋꯥꯏꯗꯒꯤ ꯍꯔꯥꯎꯕꯗꯣ
ꯐꯃꯨꯡꯁꯦ ꯍꯧꯒꯠꯈ꯭ꯔꯣ ꯏꯇꯥꯎ ꯅꯪꯁꯨ ꯂꯨꯖꯕ ꯆꯠꯂꯣ ꯍꯥꯏꯟ ꯂꯨꯖꯕ ꯇꯜꯂꯦ ꯍꯥꯏꯕꯒꯤ ꯃꯥꯁꯦ
ꯑꯥ
ꯂꯥꯏ ꯕꯣꯏ ꯁꯕꯣꯠ ꯂꯩꯅꯤꯡꯉꯥꯏ ꯕꯖꯥꯔ ꯆꯠꯈ꯭ꯔꯕ ꯃꯃꯥꯟꯗ ꯅꯣꯏꯗ ꯍꯩ ꯂꯩꯇ꯭ꯔꯕꯣ
ꯀꯔꯤ ꯍꯥꯏꯔꯣ
ꯍ ꯄꯄꯌꯥ
ꯑꯗꯨ ꯑꯗꯨ ꯍꯩꯅꯁꯨ ꯅꯠꯇ꯭ꯔꯒꯣ
ꯑꯦ ꯑꯗꯨꯗꯤ ꯀꯩꯔꯣ ꯁꯅꯥꯕꯨꯟꯔꯣ ꯍꯩꯅꯎꯗꯤ
ꯍꯩꯅꯧ ꯌꯥꯝ ꯂꯩꯔꯤꯅ
ꯑꯁꯅꯣꯏꯗ
ꯎꯝ
ꯑꯁ ꯄꯥꯝꯃꯨꯑꯍꯦ ꯈꯔ ꯊꯥꯔꯛꯑꯣ
ꯑꯪ ꯅꯣꯏ ꯍꯥꯏꯩꯅꯧ ꯂꯩꯇꯦ
ꯎꯝ ꯑꯗꯨꯗꯩꯇ ꯑꯩꯈꯣꯏꯗꯗꯤ ꯑꯩꯈꯣꯏꯗꯗꯤ ꯐꯖꯅ ꯄꯥꯟꯗꯕ
ꯑꯥ
ꯃꯥꯒꯤ ꯄꯥꯝꯕꯤ ꯂꯩꯔꯁꯨ
ꯅꯪꯅ ꯆꯥꯅꯤꯡꯕꯗꯤ ꯑꯃꯨꯟꯕ꯭ꯔꯥ ꯅꯠꯇ꯭ꯔꯒ ꯃꯨꯟꯗꯕ꯭ꯔꯣ
ꯃꯨꯟꯕꯗꯤ ꯆꯥꯅꯤꯡꯗꯦ
ꯃꯨꯟꯗꯕ
ꯎꯝ ꯃꯨꯟꯗꯕ ꯁꯤꯟꯕꯗꯨ
ꯍꯋꯦꯋꯤꯀꫭ
ꯃꯦꯠꯂꯒꯁꯨ ꯆꯥꯏꯀꯣ
ꯎꯝ ꯑꯗꯣ ꯃꯦꯠꯄꯨꯗ ꯀꯔꯤ ꯀꯔꯤ ꯍꯥꯞꯄ꯭ꯔꯥ
ꯁꯦꯝꯕ ꯃꯍꯤ ꯑꯃ ꯑꯃꯨꯕ ꯂꯩꯌꯦꯅ
ꯍꯪꯒꯥꯝꯅ
ꯁꯦꯝꯕꯃ ꯅꯣꯏꯗꯤ ꯆꯥꯅꯤꯡꯉꯥꯏ ꯃꯥꯟꯗ꯭ꯔꯦꯗꯣ ꯑꯩꯈꯣꯏꯗꯤ ꯍꯩꯒꯨꯝꯕ ꯑꯁꯤꯟꯕ ꯆꯥꯕꯗ ꯑꯗꯨꯝ ꯁꯤꯖꯤꯟꯅꯩ ꯆꯥꯏ ꯑꯗꯨ
ꯊꯨꯝꯕ꯭ꯔꯕ ꯑꯗꯨꯗꯣ
ꯊꯨꯝꯕ ꯅꯠꯇꯦ ꯃꯍꯥꯎ ꯑꯃ ꯌꯥꯎꯋꯦ ꯈꯪꯗꯦꯗ ꯃꯍꯥꯎꯁꯤ ꯀꯃꯥꯏ ꯍꯥꯏꯁꯤꯔꯥ ꯊꯨꯝ ꯃꯕꯥ ꯁꯨ ꯅꯠꯇ‌ꯦ
ꯃꯥꯒꯤ ꯇꯦꯁꯇꯣ
ꯎꯝ
ꯅꯨꯡꯉꯥꯏꯕꯅꯤ
ꯎꯝ
ꯆꯥꯗꯤ ꯑꯗꯨꯝ ꯅꯣꯛꯅꯤꯡꯕꯅꯤ ꯔꯁꯤ ꯂꯩꯕꯅꯦꯕ
ꯎꯝ ꯑꯗꯨꯒ ꯀꯔꯤꯒꯤ
ꯃꯁꯛꯄꯗꯤ ꯌꯥꯝ ꯃꯨꯏꯀꯣ
ꯎꯝ ꯍꯣꯏ ꯑꯗꯨ ꯑꯗꯨꯒ ꯀꯔꯤ ꯍꯥꯞꯄ꯭ꯔꯣ ꯎꯝ
ꯀꯅꯤ
ꯃꯣꯔꯣꯛ ꯍꯥꯏꯕꯗꯤ ꯀꯔꯝꯕ
ꯃꯣꯔꯣꯛꯄꯨꯗꯤ ꯑꯦꯅꯤ ꯎꯨ ꯃꯣꯔꯣꯛꯀꯣ ꯃꯣꯔꯣꯛ ꯁꯥꯍꯅꯤꯡꯉꯥꯏ ꯃꯣꯔꯣꯛꯔꯥ ꯄꯥꯎꯗꯔꯔꯥ ꯂꯩꯕ ꯑꯀꯪꯕꯔꯥ ꯐ꯭ꯔꯦꯁꯔꯥ ꯑꯗꯨꯏ ꯑꯗꯨꯝ ꯌꯥꯏ ꯑꯗꯨꯒ ꯊꯨꯝ ꯊꯨꯝ ꯑꯗꯨꯒ ꯇꯣꯠꯂꯅꯤ ꯑꯗꯨꯒ ꯆꯥꯒꯗꯕꯅꯤ ꯑꯗꯨꯗꯤ ꯎꯨꯝ ꯍꯥꯎꯕꯅꯤ
ꯎꯝ
ꯅ ꯅꯗꯤ
ꯍꯥꯥ
ꯅꯣꯏꯗꯤ ꯀꯃꯥꯏ ꯆꯕꯥ
ꯎꯝ ꯑꯩꯈꯣꯏꯗꯤ ꯃꯅꯥ ꯑꯃ ꯂꯩꯌꯦꯕꯀꯣ ꯑꯗꯨ ꯨꯒ ꯊꯨꯡꯒꯥ ꯑ ꯃꯣꯔꯣꯛ ꯑꯁꯥꯡꯕꯗꯣ
ꯎꯝ
ꯑꯗꯨ
ꯏꯁ ꯃꯣꯔꯣꯛ ꯑꯁꯥꯡꯕ ꯍꯥꯎꯕ꯭ꯔꯣ
ꯑꯗꯨ ꯑꯗꯨ ꯑꯃꯔꯛ ꯆꯥꯎꯕꯗ ꯌꯥꯝ ꯍꯥꯎꯕꯅꯤ
ꯃꯅꯥꯗꯨꯅ ꯀꯔꯤ ꯃꯅꯥ ꯈꯪꯕ꯭ꯔꯥ ꯃꯃꯤꯡ
ꯎꯝ ꯈꯪꯗꯦ
ꯗꯦ ꯑꯗꯨꯗꯣ
ꯎꯝ ꯃꯩꯇꯩꯂꯣꯟꯗꯗꯤ ꯅꯨꯡꯁꯤ ꯍꯤꯗꯥꯛ
ꯑꯣ
ꯈꯪꯕ꯭ꯔꯥ
ꯃꯤꯟ ꯍꯥꯏꯕ ꯏꯪꯂꯤꯁꯇ ꯍꯥꯏꯕꯗꯨꯔꯣ
ꯍꯥꯥ
ꯅꯨꯡꯁꯤ ꯍꯤꯗꯥꯛ ꯈꯪꯉꯤꯅꯦ
ꯃꯅꯝ ꯌꯥꯝꯅ
ꯁꯤꯟꯗ ꯐ꯭ꯔꯦꯁ ꯃꯅꯝ ꯊꯣꯛꯗꯨꯔꯣ
ꯑꯣ ꯃꯥꯅꯦ ꯃꯥꯅꯦ ꯍꯣꯏ
ꯑꯦ ꯑꯗꯨꯗꯤ ꯑꯩ ꯀꯥꯗ ꯌꯥꯝ ꯂꯩ
ꯅꯪ ꯀꯥꯗꯥ
ꯍꯣꯏ
ꯀꯃꯥꯏꯅ
ꯁꯤꯂꯤꯡꯗ ꯊꯣꯛꯂꯛꯄꯅꯤꯅ ꯑꯦ ꯍ ꯍꯥ ꯑꯗꯨꯝꯕꯅꯥ ꯍꯥꯞꯄꯗꯤ ꯍꯥꯎꯇꯦꯗ ꯑꯩꯗꯤ
ꯍꯣꯏ ꯑꯗꯨ ꯃꯤꯒꯤ ꯇꯦꯁꯅꯤꯅ ꯅꯪꯅ ꯅꯪꯅ ꯍꯥꯎꯕꯁꯨ ꯑꯩꯉꯣꯟꯗ ꯍꯥꯎꯗꯦ
ꯑꯗꯣ ꯅꯍꯥꯟ ꯏꯃꯥꯟꯅꯕꯁꯤꯡꯁꯨ ꯑꯗꯨꯝ ꯍꯥꯞꯄ ꯆꯥꯕ ꯃꯥꯜꯂꯦꯕ
ꯎꯝ
ꯏꯃꯥꯟꯅꯕ ꯏꯃꯥꯟꯅꯕꯤ ꯃꯩꯇꯩꯁꯤꯡꯀꯣ ꯑꯗꯨ ꯍꯥꯞꯄ ꯇꯤꯍꯥꯎꯦꯅ ꯍꯥꯏꯕ
ꯎꯝ ꯍꯣꯏ ꯃꯤꯅꯦ ꯌꯥꯝ ꯍꯥꯎꯋꯦ ꯆꯥꯕꯅꯦ ꯑꯗꯨꯗ ꯑꯩꯗꯤ ꯗꯤꯁ ꯌꯔꯅ ꯑꯍꯥꯟꯕꯅꯦ ꯑꯗꯨꯃꯥꯏꯅ ꯍꯥꯞꯂꯒ ꯆꯥ ꯑꯗꯨꯗꯨ ꯌꯥꯝ
ꯑꯗꯨ ꯍꯥꯞꯄꯅꯤ ꯑꯗꯨꯒ ꯀꯔꯤ ꯀꯔꯤ ꯍꯥꯞꯄ
ꯑꯗꯨ ꯍꯥꯞꯀꯅꯤ ꯑꯗꯨꯒ ꯃꯣꯔꯣꯛ ꯍꯥꯞꯀꯅꯤ ꯑꯗꯨꯒ ꯊꯨꯝ
ꯑꯣ ꯆꯤꯅꯤꯗꯤ ꯍꯥꯞꯇꯕ ꯁꯤꯟꯃꯜꯂꯗꯤ ꯍꯥꯞꯄꯤꯦꯅ
ꯅꯪ ꯍꯥꯞꯄ꯭ꯔꯥ
ꯑꯩꯈꯣꯏꯗꯤ ꯍ ꯑꯩꯈꯣꯏ ꯇꯃꯤꯡ ꯑꯣ ꯑꯩꯈꯣꯏ ꯃꯐꯝꯗ ꯍꯦ ꯑꯃꯥ ꯃꯃꯤꯡ ꯆꯠꯄ ꯂꯩꯗ
ꯀꯣ ꯑ ꯍꯣꯏ
ꯎꯝ ꯅꯪ ꯃꯁꯛ ꯈꯪꯕ꯭ꯔꯥ
ꯃꯃꯤ
ꯃꯃꯤꯡ ꯑꯩꯁꯦ ꯁꯥꯏꯟꯇꯤꯁꯅꯐꯥꯎ ꯈꯪꯉꯣꯏ ꯑꯁꯤꯗꯤ
ꯑꯗꯨꯗꯤ
ꯑꯁꯤ ꯃꯍꯩ ꯃꯃꯤꯡꯁꯤꯗꯤ ꯄꯨꯔꯥ
ꯀꯔꯤ ꯀꯂꯔꯣ
ꯃꯨꯟꯗ꯭ꯔꯤꯉꯩꯗ ꯒ꯭ꯔꯤꯟ ꯀꯣ
ꯑꯥ
ꯃꯨꯜꯂꯗꯤ ꯦꯠ ꯑꯣꯟꯊꯣꯛꯑꯦ ꯑꯗꯨꯒ ꯈꯔꯅ ꯌꯦꯜꯂꯣ ꯋꯤꯁ ꯊꯣꯛꯑꯦ
ꯑꯗꯨ ꯃ ꯑꯩꯁꯦ ꯀꯔꯝꯍꯥꯏꯅ ꯍꯥꯏꯁꯤꯔꯥ ꯑꯗꯣ ꯍꯩꯒꯨꯝꯕꯗꯤ ꯁꯤꯟꯃꯟꯕꯒꯤ ꯄꯤꯀꯣ ꯃꯦꯠꯂꯗꯤ ꯆꯤꯅꯤ ꯈꯔ ꯍꯥꯞꯄꯗꯤ ꯍꯥꯎꯋꯦꯕ
ꯈꯪꯗꯦ ꯑꯩꯈꯣꯏ
ꯃꯍꯤ ꯑꯃ ꯍꯪꯒꯝ ꯅꯣꯏ ꯍꯪꯒꯥꯝꯗꯣ
ꯎꯝ
ꯀꯪꯍꯟꯕ꯭ꯔꯥ
ꯍꯪꯒꯥꯝ ꯃꯅꯥꯂꯣ
ꯎꯝ
ꯑ
ꯍꯪꯒꯝꯁꯦ ꯍꯥꯟꯅꯀꯣ
ꯑꯥ
ꯇꯣꯠꯂꯅꯦꯕꯀꯣ ꯃꯅꯥꯗꯣ ꯇꯣꯠꯂꯒ ꯕꯦꯁꯜ ꯑꯃꯒꯨꯝꯕꯗ ꯍꯥꯞꯆꯤꯟꯒꯗꯧꯕ
ꯎꯝ
ꯈꯔ ꯃꯝ ꯊꯣꯛꯅꯤꯡꯉꯥꯏ ꯀꯣ ꯑꯗꯨꯗꯣ ꯍꯥꯞꯆꯤꯜꯂꯅꯤ ꯑꯗꯨꯒ ꯃꯇꯝ ꯁꯨꯔꯗꯤ ꯑꯗꯨ ꯂꯧꯊꯣꯛꯑꯒ ꯇꯣꯠꯂꯒ ꯃꯍꯤꯗꯣ ꯂꯧꯊꯣꯛꯀꯗꯧꯕꯀꯣ ꯑꯗꯨ ꯃꯍꯤꯗꯣ ꯑꯃꯨꯛ ꯧꯕ ꯄ ꯊꯣꯛꯂꯒ ꯑꯗꯨꯒ ꯂꯥꯁꯇꯗꯤ ꯆꯥꯅꯕ ꯌꯥꯕ ꯊꯣꯛꯅꯤꯡꯕꯀꯣ
ꯎꯝ
ꯑꯗꯨ ꯃꯍꯤꯗꯅꯦꯕ ꯑꯗꯨꯒ ꯍꯪꯒꯥꯝꯗꯨꯅ ꯀꯪꯍꯟꯕ ꯑꯗꯨꯁꯨ ꯃꯦꯠꯂꯒ ꯃꯣꯔꯣꯛ ꯑꯇꯦꯛꯦꯛꯄ ꯃꯅꯝꯗꯨꯅ ꯅꯨꯡꯁꯤꯕꯗꯣ
ꯑ ꯈꯨꯍꯕꯁꯤꯗꯤ ꯆꯥꯔꯗꯤ ꯑꯦ ꯀꯣꯛ ꯆꯥꯎꯕꯅꯤ
ꯅꯣꯏ ꯑꯗꯨꯃꯥꯏꯅ ꯂꯣꯏ ꯆꯥꯕ꯭ꯔꯥ
ꯍꯣꯏ ꯑꯗꯨ ꯃꯃꯜꯁꯨ ꯇꯥꯡꯉꯦꯕꯀꯣ ꯍꯥꯏꯕꯗꯤ ꯍꯪꯒꯥꯝꯁꯦ
ꯎꯝ
ꯅꯣꯏ ꯈꯨꯟꯒꯤ ꯁꯥꯏꯖꯇ ꯊꯥꯔꯕꯀꯣ ꯑꯗꯨꯗꯅ ꯁꯨꯛ ꯌꯥꯝ ꯌꯥꯝꯁꯨ ꯇꯥꯇꯥ ꯇ꯭ꯔꯤꯞ ꯑꯃꯒꯨꯝꯅ ꯁꯦꯝꯕꯁꯨ ꯌꯥꯝ ꯊꯣꯛꯇꯕ ꯀꯣꯊꯣꯡꯅꯗꯤ ꯃꯍꯤꯗꯣ ꯑꯗꯨꯒꯤ ꯇꯥꯡꯕꯅꯤ ꯄ꯭ꯔꯣꯁꯦꯁꯁꯨ ꯁꯥꯡꯕꯅꯦꯕ
ꯑꯣ ꯍꯪꯒꯥꯝꯗꯨ ꯊꯣꯡꯒꯗꯧꯕ
ꯍꯪꯒꯥꯝꯗꯨ ꯇꯣꯠꯂꯣꯀꯣ ꯍꯥꯟꯅ ꯐ꯭ꯔꯦꯁꯇꯣ ꯇꯣꯛꯗꯥ ꯇꯅꯤ ꯑꯗꯨꯒ ꯕꯦꯁꯜꯒꯨꯝꯕꯗ ꯍꯥꯞꯆꯟꯒꯅꯦꯕꯀꯣ
ꯎꯝ
ꯄꯨꯝꯍꯟꯒꯗꯧꯕ ꯅꯨꯃꯤꯠ ꯑꯃꯅꯤꯅꯤꯀꯣ
ꯎꯝ
ꯑꯗꯨ ꯄꯨꯝꯍꯜꯂꯣ ꯑꯗꯨ ꯃꯊꯪꯗ ꯑꯃꯨꯛ ꯂꯧꯊꯣꯛꯑꯒ ꯇꯣꯠ ꯀ ꯇꯧꯕ ꯑꯃꯨꯛꯀ ꯑꯗꯨꯗꯤ ꯃꯍꯤ ꯊꯣꯛꯑꯏꯅ ꯃꯍꯤꯗꯣ ꯊꯣꯡꯒꯗꯧꯕ ꯑꯃꯨꯛ ꯍꯥꯎꯕꯅꯤ ꯍꯩꯒꯗꯤ ꯄꯛ ꯅꯥꯕꯅꯦ ꯑꯗꯨ ꯅꯪ ꯆꯥꯔꯗꯤ ꯄꯨꯁ ꯀꯞꯀꯅꯤ